ꯑꯧ
ꯑꯥꯎ ꯇꯥꯕ꯭ꯔꯥ
ꯍꯥꯥ
ꯇꯥꯕ꯭ꯔ
ꯇꯥꯏꯌꯦ ꯇꯨꯝꯃꯕꯣ
ꯇꯨꯝꯗꯔꯤꯌꯦ ꯐꯃꯨꯡꯗ ꯂꯩꯔꯦ ꯐꯣꯟ ꯇꯧꯔꯛꯀꯦ ꯍꯥꯏꯗꯕꯤꯗ ꯗꯥꯏꯔꯦꯛ ꯇꯧꯁꯜꯂꯛꯏꯗꯤ ꯀꯔꯤ ꯒꯤꯅꯣ ꯐꯣꯟ ꯇꯧꯔꯛꯀꯦ ꯍꯥꯏꯔꯗꯤ ꯇꯧꯔꯛꯀꯦ ꯍꯥꯏꯒꯗꯕꯅꯤꯅꯦ
ꯀꯥꯎꯈ꯭ꯔꯕ ꯑꯩꯁꯨ
ꯑꯥ ꯇꯨꯝꯅꯤꯡꯗ꯭ꯔꯤꯕꯣ
ꯂꯥꯏ ꯈꯨꯔꯨꯝꯕ ꯂꯣꯏꯔꯕꯣ
ꯑꯥ ꯉꯁꯥꯏꯅ ꯂꯣꯏꯔꯦ
ꯇꯨꯝꯅꯤꯡꯗꯦꯗ
ꯑꯩꯗꯤ ꯇꯨꯝꯅꯤꯡꯕꯅ
ꯉꯥꯛ ꯂꯩꯔ ꯇꯨꯝꯃꯣ ꯗꯨꯗꯤ ꯀꯩꯗꯧꯔꯤꯒꯦ ꯀꯩꯗꯧꯔꯤꯒꯦ ꯑꯥ ꯇꯥꯕ꯭ꯔꯣ